ꯇꯥꯢꯌꯦ ꯃꯇꯝ ꯇꯥꯔꯒ ꯇꯧꯕꯅꯤꯀꯣ
ꯎꯝ ꯑꯗꯨꯒꯤꯗꯣ ꯍꯣꯔꯦꯟ ꯉꯥꯡꯅꯔꯁꯦ
ꯍꯣꯏ
ꯑꯗꯨꯒꯤꯗꯣ ꯍꯣꯔꯦꯟ ꯉꯥꯡꯅꯔꯁꯦꯕ ꯇꯥꯕ꯭ꯔꯣ
ꯍꯣꯏ ꯇꯥꯏꯌꯦ ꯇꯥꯏꯌꯦ
ꯅꯪꯒꯤ ꯋꯦꯠ ꯂꯣꯁ ꯖꯔꯅꯤꯗꯨ ꯑꯃꯨꯛ ꯍꯥꯏꯔꯛꯑꯣꯅꯦ ꯀꯔꯝꯕꯗ ꯌꯥꯎꯔꯒꯦ
ꯏ ꯂꯤꯕ ꯂꯣꯏꯔꯦ
ꯑꯠꯁꯥ
ꯇꯥꯗ꯭ꯔꯤ ꯌꯦ
ꯅꯪ ꯅꯍꯥꯟꯗꯒꯤ ꯈꯔ ꯅꯣꯏꯔꯝꯃꯦ ꯍꯥꯏꯕꯗꯨ ꯅꯣꯢ ꯅꯣꯏꯔꯝꯃꯣꯏꯗ
ꯅꯣꯏꯕꯅꯤ ꯑꯩ ꯍꯦꯛ ꯆꯪꯂꯛꯄꯗꯗꯤ ꯑꯩ ꯍꯦꯛ ꯎꯝ ꯀꯩꯅꯣ ꯆꯪꯂꯛꯄꯗꯗꯤ ꯐꯣꯔꯇꯤ ꯐꯥꯏꯚ ꯀꯨꯝꯕ ꯑꯣꯏꯔꯝꯒꯅꯤ ꯐꯣꯔꯇꯤ ꯐꯥꯏꯚ ꯐꯣꯔ ꯗꯤꯁꯤꯛꯁ ꯑꯗꯨꯗꯒꯤ ꯑꯗꯨꯝ ꯍꯟꯊꯕ
ꯐꯣꯔꯇꯤ ꯐꯥꯏꯚ ꯍꯥꯢꯕꯁꯤꯗꯤ ꯑꯁ ꯅꯪꯁꯨ ꯍꯦꯟꯃꯥꯜꯂꯤꯗ
ꯍꯦꯟꯃꯜꯂꯤ ꯍꯥꯏꯕ ꯑꯁꯤ
ꯍꯦꯟꯃꯜꯂꯦꯕꯗꯤ ꯀꯪꯃꯜꯂꯦ ꯍꯦꯟꯃꯜꯂꯦꯕ
ꯍꯥꯏ ꯑꯩꯈꯣꯏꯗꯤ ꯌꯥꯝ ꯅꯣꯏꯔꯦꯅ ꯂꯩꯔꯕꯅꯦ
ꯅꯣꯏ ꯅꯣꯏꯒꯤ ꯋꯦꯠ ꯏꯁꯀꯦꯜ ꯍꯥꯏꯠꯀ ꯋꯦꯠ ꯏꯁꯀꯦꯜꯗ ꯑꯦꯠꯁꯀꯗ ꯌꯦꯡꯒꯗ ꯑꯥ ꯀꯃꯥꯏꯅ ꯇꯧꯒꯦ ꯍꯥꯏꯕꯗꯤ ꯑꯦꯕꯔꯦꯖ ꯋꯦꯇ ꯀꯌꯥ ꯂꯩꯗꯧꯕꯒꯦ
ꯑꯩꯈꯣꯏꯁꯦ ꯐꯣꯔꯇꯤ ꯑꯕꯥꯞꯇꯤ ꯂꯩꯗꯣꯏꯅꯦꯕ
ꯀꯩꯅꯣ ꯐꯥꯏꯚ ꯄꯣꯏꯟ ꯋꯥꯟ ꯂꯣ ꯐꯥꯏꯚ ꯐꯥꯏꯚ ꯑꯦꯛꯖꯦꯛꯔꯣ
ꯍꯥꯠ ꯐꯥꯏꯞ ꯁꯨꯗꯦ ꯀꯔꯤ ꯀꯅꯥꯅ ꯍꯥꯏꯔꯤꯅꯣ
ꯐꯣꯔ ꯄꯣꯏꯟ ꯏꯂꯚꯦꯟ ꯔꯣ
ꯈꯪꯗꯦ ꯑꯩ
ꯐꯤꯃꯦꯜ ꯋꯦꯠ ꯋꯥꯔꯠ ꯆꯥꯔꯠ ꯌꯦꯡꯉꯦꯀꯣ
ꯌꯦꯉꯣ ꯌꯦꯉꯣ
ꯎꯝ ꯅꯨꯄꯤꯒꯤꯁꯦ ꯍꯥꯏꯠꯁꯦ ꯐꯥꯏꯚ ꯐꯣꯔ ꯄꯣꯏꯟ ꯑꯦꯂꯦꯚꯦꯟ ꯍꯥꯏꯔꯗꯤ ꯊꯥꯔꯇꯤ ꯅꯥꯏꯟ ꯇꯨ ꯐꯣꯔꯇꯤ ꯁꯤꯛꯁ ꯐꯣꯔꯇꯤ ꯁꯦꯚꯦꯟꯅꯤꯅꯦ
ꯎꯝ
ꯑꯦꯁ ꯌꯥꯝꯃꯟꯗꯦꯗ
ꯐꯔꯣꯏꯅꯦ
ꯐꯥꯏꯚ ꯄꯣꯏꯟ ꯊ꯭ꯔꯤ ꯍꯥꯏꯔꯗꯤ ꯁꯤꯛꯁꯇꯤ ꯑꯍꯣ
ꯎꯝ
ꯑꯣꯀꯦ ꯑꯣꯀꯦ ꯑꯣꯀꯦ
ꯒꯤꯌꯥꯟꯟ ꯇꯥꯔꯦ
ꯇꯥꯔꯦ
ꯎꯝ
ꯐꯥꯏꯚ ꯄꯣꯏꯟ ꯐꯥꯏꯚ ꯑꯣꯀꯦ ꯑꯣꯀꯦ ꯇꯥꯔꯦ ꯇꯥꯔꯦ
ꯅꯪꯗꯤ ꯅꯪꯗꯤ ꯋꯦꯠ ꯀꯌꯥ ꯂꯩꯕ꯭ꯔꯣ
ꯑꯩꯁꯦ ꯑꯣꯚꯔꯋꯦꯠ ꯂꯩꯕꯁꯦ ꯀꯣ ꯑꯩꯠ ꯀꯦ ꯐꯣꯔ ꯀꯦꯖꯤ ꯃꯨꯛ ꯑꯣ ꯋꯦꯠ
ꯑꯗꯨꯗꯤ ꯑꯩꯗꯤ ꯈꯪꯉꯔꯣꯏꯅ
ꯑꯣ ꯁꯤꯛꯁꯇꯤ ꯑꯩꯠꯀꯨꯝꯕ ꯂꯩꯌꯦꯕ
ꯁꯤꯁꯇꯤ ꯑꯩꯠ ꯑꯁ ꯅꯥꯏꯟ ꯁꯦꯕꯦꯟꯗꯤ ꯋꯥꯚꯦꯟꯇꯤ ꯋꯥꯟ ꯁꯚꯦꯟꯇꯤꯇꯨ ꯑꯗꯨꯗꯤ ꯁꯧꯕꯦꯟꯇꯤꯇꯨ
ꯑꯣꯚꯔꯋꯦꯠ ꯂꯩꯌꯦꯔꯒ ꯀꯗꯥꯏꯗꯒꯤ ꯅꯪ ꯑꯟꯗꯔ ꯋꯦꯠꯇ ꯄꯥ ꯂꯕ꯭ꯔꯣ
ꯑꯣ ꯑꯗꯨꯗꯤ ꯑꯁꯦꯡꯕꯗꯤ ꯁꯤꯛꯁꯇꯤ ꯐꯣꯔ ꯑꯣꯏꯗꯣꯏꯕ
ꯎꯝ ꯁꯤꯛꯁꯇꯤ ꯐꯣꯔꯒ ꯁꯤꯛꯁꯇꯤ ꯐꯥꯏꯚꯁꯦ ꯌꯥꯗꯤ ꯌꯥꯗꯧ ꯃꯥꯥꯟꯂꯦ ꯑꯩꯒꯤ ꯑꯦꯚꯔꯦꯖ ꯋꯦꯠꯇꯨꯀꯣ
ꯎꯝ
ꯃꯦꯛꯀꯁꯤꯃꯝꯗꯗꯥ ꯍꯥꯏꯕꯅꯤ ꯀꯣ
ꯎꯝ
ꯑꯦꯚꯔꯦꯖꯇ ꯑꯗꯨꯝ ꯁꯤꯛꯁꯇꯤ ꯁꯤꯛꯁꯇꯤ ꯋꯥꯟ ꯂꯩꯔꯝꯒꯅꯤ ꯃꯤꯅꯤꯃꯝ ꯐꯤꯐꯇꯤ ꯑꯩꯠ ꯑꯩ ꯀꯨꯏꯔꯦꯗ ꯁꯤꯛꯁꯇꯤ ꯑꯩꯠ ꯁꯤꯛꯁꯇꯤ ꯅꯥꯏꯟ ꯀꯥꯔꯒ ꯑꯃꯨꯛꯀ ꯁꯤꯛꯁꯇꯤ ꯑꯩꯠ ꯀꯨꯝꯕ ꯁꯤꯛꯁꯇꯤ ꯁꯚꯦꯟꯒꯨꯝꯕ ꯀ ꯀꯔ ꯀꯨꯝꯃ ꯇꯧ ꯂꯩ
ꯎꯝ
ꯑꯩꯁꯦ ꯁꯔꯨꯁꯨ ꯆꯥꯎꯕꯅꯦꯕ ꯑꯩꯒꯤ ꯕꯣꯟ ꯗꯦꯟꯁꯤꯇꯤ
ꯎꯝ ꯋꯥꯔꯛ ꯑꯥꯎꯠꯒꯨꯝꯕꯅꯤ ꯇꯧꯗ꯭ꯔꯣ
ꯋꯥꯥꯛ ꯑꯥꯎꯠꯇꯤ ꯔꯤꯒꯨꯂꯔꯗꯤ ꯇꯧꯗ꯭ꯔꯦ ꯑꯗꯨꯕꯨ ꯅꯍꯥꯟ ꯀꯩꯅꯣ ꯇꯧꯕ ꯀꯥꯟꯗꯤ ꯑꯩ ꯀꯦꯁꯇꯅꯤ ꯒꯨꯝꯕ ꯇꯧꯔꯝꯕꯅꯦ ꯍꯣꯝ ꯋꯥꯔꯛ ꯑꯥꯎꯠ ꯂꯩꯗꯅ ꯕꯣꯗꯤ ꯋꯦꯠ ꯈꯇ ꯁꯤꯖꯤꯟꯅꯕꯗꯣ
ꯀꯔꯤꯕ
ꯀꯦꯂꯤꯁꯊꯦꯅꯤꯛꯁꯅ ꯑꯃ ꯂꯩꯕꯗꯣ ꯈꯪꯕ꯭ꯔꯣ
ꯑꯩ ꯈꯪꯗꯦ ꯑꯩ ꯈꯪꯗ꯭ꯔꯤ
ꯑꯣ ꯁꯤꯝꯄꯜꯗ ꯍꯥꯏꯔꯗꯤ
ꯎꯝ
ꯕꯣꯗꯤ ꯋꯦꯠꯇ ꯕꯣꯗꯤ ꯋꯦꯠꯇꯨ ꯌꯨꯁ ꯇꯧꯔꯒ ꯑꯦꯛꯁꯔꯁꯥꯏꯁ ꯇꯧꯕ
ꯑꯣ
ꯃꯗꯨꯗꯨꯅꯤꯗ
ꯎꯝ
ꯄꯨꯁ ꯑꯞ ꯀꯨꯝꯕ ꯇꯧꯕ ꯄꯨꯂꯞ ꯇꯧꯕ ꯑꯗꯨꯒ ꯄ꯭ꯂꯦꯡꯒꯨꯝꯕ ꯇꯧꯕ ꯑꯗꯨꯒ ꯇꯧꯕꯗꯣ
ꯎꯝ
ꯇꯧꯒ꯭ꯔꯦ ꯑꯉꯥꯡ ꯑꯣꯏꯔꯤꯀꯥꯟꯗ ꯀ꯭ꯂꯥꯁ ꯁꯚꯦꯟ ꯐꯥꯎ ꯖꯤꯝꯅꯥꯁꯇꯤꯛ ꯃꯈꯥ ꯇꯝꯃꯝꯃꯦ
ꯎꯝ
ꯑꯗꯨ ꯇꯣꯛꯈ꯭ꯔꯦ
ꯎꯝ
ꯑꯃꯔꯁ꯭ꯂꯤꯡꯗꯤ ꯍꯩꯕꯅꯦ
ꯑꯍꯍꯍꯦ ꯑꯗꯨ ꯍꯩꯇ꯭ꯔꯗꯤ ꯂꯣꯏꯔꯦꯗꯅ
ꯑꯃꯔꯁ꯭ꯂꯤꯡꯗꯤ ꯄꯣꯗ꯭ꯔꯤ
ꯐꯔꯦꯅꯦ
ꯑꯩ ꯅꯍꯥꯟ ꯂꯥꯁ ꯏꯌꯥꯔ ꯗꯦꯜꯂꯤꯒꯤꯗ ꯌꯥꯎꯋꯦ ꯇꯧꯕꯅꯦꯕ ꯑꯩꯈꯣꯏ ꯇ꯭ꯔꯥꯏꯞ ꯔꯤꯄ꯭ꯔꯖꯦꯟ ꯇꯧꯔꯒꯦꯅ
ꯑꯣ
ꯈꯔ ꯏꯀꯥꯏꯕ ꯍꯥꯢ ꯇꯥꯔꯦ
ꯍꯥꯢꯕꯗꯤ
ꯥꯍꯥ
ꯍꯥꯏꯕꯗꯤ ꯀꯔꯤꯒꯤ ꯀꯔꯤꯔꯣꯝꯗꯒꯤ
ꯑꯗꯨꯝ ꯆꯠꯂꯒ ꯁꯄꯣꯔꯠꯁ ꯌꯥꯎꯔꯒ ꯈꯛꯇ ꯌꯥꯎꯕ ꯚꯣꯂꯤꯕꯣꯜꯗ ꯆꯅꯤꯡꯉꯦꯗ
ꯑꯣ
ꯀꯥꯏꯒ꯭ꯔꯕ
ꯑꯝ
ꯍꯥꯏꯕꯗꯤ ꯁꯛ ꯈꯪꯅꯕꯁꯦ ꯃꯤ ꯌꯥꯝꯗꯕꯅꯤꯅ
ꯎꯝ
ꯃꯗꯣꯅꯦ ꯀꯩꯅꯣꯁꯤꯕꯣ ꯅꯍꯥꯟ
ꯀꯔꯤ
ꯗꯤꯁ ꯌꯤꯔ ꯀꯩꯅꯣꯃ ꯑꯦꯟ ꯑꯦꯁ ꯁꯤ ꯑꯥ ꯑꯦꯟ ꯑꯦꯁ ꯁꯤ ꯌꯨ ꯗꯤꯒꯤ ꯐꯨꯠꯕꯣꯜꯁ ꯂꯥꯅꯈ꯭ꯔꯕ ꯕ ꯏꯁꯄꯣꯔꯠꯁ ꯅꯅꯥꯈ꯭ꯔꯕꯣ
ꯑꯩ ꯈꯪꯗꯦꯌꯦ ꯑꯩꯈꯣꯏꯗꯤ ꯍꯧꯖꯤꯛ ꯍꯟ ꯗꯤꯁ ꯃꯟ ꯈꯛꯇ ꯊꯣꯛꯂꯛꯄꯅꯤꯅ ꯈꯪ ꯗꯤꯌꯦ ꯑꯩꯈꯣꯏꯗꯤ
ꯑꯆꯥꯥ ꯑꯣꯀꯦ ꯈꯪꯗꯁꯨ ꯌꯥꯏꯌꯦ
ꯎꯝ
ꯈꯪꯗ꯭ꯔꯁꯨ ꯌꯥꯏ ꯍꯣ ꯍꯣ ꯑꯩꯁꯦ ꯏꯟꯖꯥꯡ ꯏꯟꯖꯥꯡ ꯊꯝꯕ ꯀꯥꯎꯈ꯭ꯔ ꯃꯥꯂꯥ
ꯁꯤꯗꯤ ꯀꯔꯤ ꯏꯟꯁꯥꯡ ꯆꯥꯕ꯭ꯔꯣ ꯉꯁꯤꯁꯨ ꯑꯃꯨꯛ ꯁꯥ ꯆꯥꯔꯝꯒꯅꯤꯅꯦ
ꯅꯪꯅ ꯆꯥꯗꯕ ꯃꯥ ꯆꯥꯔꯝꯒꯅꯤ
ꯎꯝ ꯑꯗꯨꯒꯤꯅꯦꯕ ꯆꯥꯕꯗꯤ ꯆꯥꯕꯗꯤ ꯂꯦꯞꯇ꯭ꯔꯒ ꯑꯣꯚꯔꯋꯦꯠ ꯑꯣꯚꯔ ꯋꯦꯠ ꯆꯠꯂꯦ ꯍꯥꯏꯔꯤꯅꯦꯕ
ꯑꯩ ꯑꯩ ꯀꯥꯔ꯭꯭ꯕꯇꯤ ꯑꯃ ꯆꯥꯗꯅ ꯍꯟꯗꯛꯇꯤ ꯆꯞ ꯆꯦꯡ ꯗ ꯉꯥꯗꯤ ꯌꯥꯏꯗꯅ ꯄ꯭ꯔꯣꯇꯤꯟꯅꯤ ꯀꯩꯅꯣ
ꯆꯨꯝꯃꯦꯖ
ꯆꯥꯏꯅ ꯁꯂꯥꯗꯁꯨ ꯆꯥꯏꯌꯦ ꯑꯩ ꯀꯨꯀꯨꯝꯕꯔ ꯑꯝꯕ ꯌꯥꯝ ꯆꯥꯏꯌꯦ ꯀꯦꯔꯣꯠ ꯀꯨꯝꯕ
ꯎꯝ ꯌꯨꯀꯨꯝꯕꯔꯗꯤ ꯐꯦꯕ꯭ꯔꯥꯏꯛꯅꯦ ꯁꯝꯃꯔꯒꯤ
ꯎꯝ ꯀꯦꯞꯁꯤꯀꯝ ꯆꯥꯏ ꯑꯗꯨꯒ ꯕꯅꯅꯥ ꯐꯥꯏꯕꯔ ꯃꯔꯛ ꯃꯔꯛ ꯍꯟꯗꯛ ꯍꯞꯇꯥ ꯑꯅꯤꯒꯨꯝꯕ ꯆꯥꯗ꯭ꯔꯦ
ꯎꯝ
ꯍꯤꯡꯖꯥꯡ ꯈꯔ ꯍꯥꯎꯕꯅꯤꯅ ꯐꯥꯏꯕꯔꯗꯣ ꯈꯔ ꯅꯦꯝꯊꯍꯟꯕ
ꯑꯗꯨꯒ ꯑꯗꯨ ꯀꯩꯅꯣ ꯀꯩꯅꯣꯝꯃꯥ ꯑꯦꯅꯤꯊꯤꯡ
ꯍꯥꯏꯔꯛꯑꯣ
ꯅꯪ ꯍꯥꯏꯔꯛꯑꯣꯔꯒ
ꯑꯩꯗꯤ ꯑꯩꯗꯤ ꯒꯨꯗ ꯅꯥꯏꯠ ꯍꯥꯏꯗꯧꯔꯕꯅꯤ
ꯁꯤꯁ ꯇꯧꯋꯤ ꯗꯨꯒ ꯅꯪꯁꯤꯀꯣ ꯎꯝ ꯅꯪꯒꯤ ꯊꯕꯛ ꯂꯣꯏꯔꯒꯗꯤ ꯃꯤ-ꯃꯤꯕꯨꯗꯤ ꯄꯥꯔꯕꯅꯤꯅꯦ
ꯍꯟ-ꯍꯟꯗꯛꯇꯤꯒꯣ ꯃꯁꯥ ꯃꯁꯥꯒꯤ ꯈꯜꯂꯣ ꯍꯥꯏꯌꯦ ꯑꯩ ꯑꯗꯨꯒꯤ ꯄ꯭ꯔꯤꯟꯁꯤꯄꯜ ꯐꯣꯂꯣ ꯇꯧꯕ ꯍꯥꯏꯇꯥꯔꯦ
ꯐꯔꯦ ꯐꯔꯦ ꯍꯌꯦꯡꯗꯒꯤ ꯁꯤꯖꯤꯟꯅꯕ ꯍꯧꯔ ꯒꯦ
ꯍꯣꯏ ꯅꯪꯁꯨ ꯑꯗꯨꯒꯨꯝꯕꯗꯣ ꯁꯤꯖꯤꯟꯅꯧ
ꯌꯥꯏ ꯌꯥꯏ ꯅꯪꯒꯤ ꯎꯝ ꯌꯦꯔꯨꯝ ꯐꯨꯠꯇꯕꯤꯗꯔ ꯍꯤꯡꯅ ꯆꯥꯕꯗꯨ ꯆꯥꯈ꯭ꯔꯕ
ꯐꯨꯠꯇꯕꯤ ꯔꯣ ꯆꯥꯗ꯭ꯔꯤ ꯑꯗꯨ ꯔꯣ ꯆꯥꯕꯗꯤ ꯑꯩꯈꯣꯏ ꯍꯧꯖꯤꯛ ꯎꯝ ꯗꯨꯀꯥꯟꯗ ꯐꯪꯅꯕꯗꯣ
ꯎꯝ
ꯀꯅꯨ ꯍꯥꯏꯅ
ꯑꯦ ꯑꯗꯨꯗꯤ ꯀꯅꯥꯅ ꯆꯥꯒꯦꯔꯣꯏ ꯔꯣꯗꯤ ꯑꯩꯅ ꯍꯥꯏꯕꯗꯤ ꯌꯨꯝꯒꯤ ꯔꯣ
ꯑꯣ ꯆꯥꯗ꯭ꯔꯤꯌꯦ ꯑꯗꯨꯁꯨ ꯆꯥꯗ꯭ꯔꯤꯌꯦ ꯃꯤ ꯈꯔꯗꯤ ꯃꯤ ꯈꯔꯗꯤ ꯆꯥꯏꯅ ꯁꯤ ꯗꯨꯀꯥꯟꯒꯤꯗꯣ ꯑꯗꯨꯒꯤ ꯍꯪꯕꯅꯤꯗ ꯅꯪꯁꯨꯨ ꯆꯥꯕ꯭ꯔꯅ
ꯗꯨꯀꯥꯟꯒꯤꯗꯤ ꯆꯥꯔꯝꯃꯣꯏꯗ ꯀꯅꯥꯁꯨ ꯆꯥꯕ꯭ꯔꯣ
ꯃꯤ ꯌꯥꯎꯌꯦ
ꯍꯣꯏ ꯀꯩꯅꯣꯝꯃ ꯍꯧꯖꯤꯛ ꯀꯔꯤꯕ ꯎꯝ ꯁꯟ ꯀꯤꯁꯀꯤꯐ ꯑꯣꯝꯂꯦꯠ ꯍꯥꯏꯕ꯭ꯔꯥ ꯑꯗꯨꯗꯨꯗꯤ ꯆꯥꯏ ꯑꯩꯁꯨ ꯆꯥꯏꯗ ꯍꯥꯐ ꯗꯣꯁ ꯋꯥꯟ ꯁꯥꯢꯗꯦꯠ
ꯈꯪꯗ꯭ꯔꯦ ꯑꯩꯗꯤ ꯑꯗꯨꯗꯤ ꯈꯪꯗ꯭ꯔꯦ ꯑꯩ
ꯅꯪ ꯑꯣꯝꯂ ꯑꯣꯝꯂꯦ ꯑꯣꯝꯂꯦꯠ ꯇꯧꯕ ꯀꯥꯟꯗ ꯁꯥꯏꯠ ꯑꯃꯈꯛꯇ ꯑꯣꯝꯂꯦ ꯌꯦꯔꯨꯝ ꯉꯧꯕꯗꯣ ꯆꯥꯗꯕ꯭ꯔꯣ
ꯁꯥꯏꯠ ꯑꯃꯈꯛꯇ ꯉꯧꯕ ꯍꯥꯏꯕꯗꯤ ꯀꯃꯥꯏꯅꯣ
ꯌꯦꯔꯨꯝ
ꯎꯝ
ꯀꯩꯅꯣꯃ ꯍꯧꯖꯤꯛ ꯑꯩꯈꯣꯏꯅ ꯐꯤꯁꯀꯤꯡ ꯑꯃ ꯇꯧꯗꯕ
ꯎꯝ ꯎꯝ ꯖꯁ ꯗꯥꯔꯦꯛ ꯕ꯭ꯔꯦꯛ ꯇꯧꯔꯒ ꯁꯨꯃꯥꯏꯅ ꯊꯝꯅꯕꯗꯨꯔꯥ
ꯌꯣꯛꯇꯨ ꯍꯣꯏ ꯃꯥꯒꯤ ꯍꯧꯖꯤꯛ ꯌꯣꯛꯇꯣ ꯀꯥꯏꯍꯟꯗꯕꯤ
ꯑꯣ ꯑꯣ ꯆꯥꯏꯌꯦ ꯑꯗꯣ
ꯎꯝ
ꯀꯌꯥꯝ ꯍꯩꯅꯗꯦ
ꯐꯔꯦ ꯐꯔꯦ ꯍꯩꯅꯗ꯭ꯔꯗꯤ
ꯎꯝ
ꯅꯪ ꯑꯗꯨ ꯆꯥꯕ꯭ꯔꯥꯅ ꯎꯝ ꯇꯨꯝꯅꯤꯡꯕ ꯍꯧꯔꯦ ꯈꯔꯗꯤ
ꯍꯣꯏ ꯍꯣꯏ ꯇꯨꯝꯅꯕ ꯇꯧꯔꯣ
ꯇꯨꯝꯅꯕ ꯇꯧꯔꯣꯌꯦ ꯑꯁ ꯎꯝ ꯌꯥ ꯀꯔꯤꯁꯨ ꯍꯥꯏꯔꯛꯇꯦ ꯃꯤꯅ ꯍꯥꯏꯔꯛꯄꯗꯗꯤ ꯄꯪꯄꯪ ꯈꯨꯝꯃ ꯂꯩꯌꯦ
ꯑꯩꯁꯦ ꯈꯠꯂꯤꯕꯅꯦ ꯀꯔꯤ ꯉꯥꯡꯁꯦꯔꯅ
ꯁꯤ ꯐꯔꯦꯅꯦ ꯐꯔꯦꯅꯦ ꯅꯪꯅ ꯍꯥꯢꯅꯤꯡꯉꯥꯢ ꯂꯩꯇ꯭ꯔꯥꯗꯤ ꯑꯈꯣꯢꯁꯨ ꯈꯪꯗ꯭ꯔꯦꯅꯦ
ꯑꯗꯨꯅꯦ ꯂꯨꯢ
ꯍ ꯑꯍꯝ ꯑꯝ ꯂꯥꯁ ꯀꯣꯢꯁꯟ ꯍꯥꯡꯒꯦ
ꯍꯪꯉꯣ ꯍꯪꯉꯣ
ꯅꯪ ꯁꯦꯡꯅ ꯍꯥꯏꯗꯤ ꯍꯥꯏꯒꯦꯔꯣ
ꯍꯪꯉꯣ
ꯍꯪꯉꯔꯣꯢꯒꯦꯗ
ꯍꯣꯏ ꯍꯪꯅꯤꯡꯗ꯭ꯔꯗꯤ ꯇꯣꯛꯑꯣ
ꯇꯣꯛꯈ꯭ꯔꯒꯦ
ꯍꯣꯏ
ꯑꯁꯦꯡꯕꯒꯤꯔꯣ
ꯍꯣꯏ ꯅ ꯍꯪꯅꯤꯡꯗꯦ ꯍꯥꯏꯔꯒ ꯑꯩꯅ ꯍꯪꯉꯣ ꯍꯪꯉꯣ ꯍꯥꯏꯗꯣꯏꯔꯥ ꯏꯁ
ꯍꯣꯏꯗ ꯅꯪ ꯎꯝ ꯆꯤꯡꯒꯤ ꯁꯥ ꯑꯃ ꯆꯥꯕ꯭ꯔꯣ
ꯀꯔꯝ ꯀꯔꯝꯕ ꯌꯥꯝ ꯂꯩꯌꯦꯅ
ꯑꯗꯣ ꯂꯃꯣꯛꯀꯨꯝꯕ ꯁꯖꯤꯒꯨꯝꯕ
ꯑꯩꯁꯦ ꯅꯪꯅ ꯍꯧꯖꯤꯛ ꯍꯥꯏꯕꯁꯦ ꯑꯩꯗꯤ ꯈꯪꯗ꯭ꯔꯦꯕꯀꯣ ꯑꯗꯣ ꯆꯥꯗꯤ ꯆꯥꯢꯌꯦꯗ
ꯂꯝ ꯑꯣꯛ ꯍꯥꯏꯕꯗꯤ ꯋꯥꯏꯜ ꯄꯤꯛꯇꯨꯅꯦꯕ ꯋꯥꯏꯜꯕꯣꯔ ꯋꯥꯏꯜ ꯄꯤꯛ ꯍꯥꯏꯕꯗꯣ
ꯆꯔꯝꯒꯅꯤ
ꯑꯗꯣ ꯁꯖꯤ ꯍꯥꯏꯕꯗꯤ ꯗꯦꯔꯗꯨꯅꯦꯕ
ꯑꯣ ꯆꯥꯢꯌꯦꯗ ꯑꯗꯨꯗꯤ
ꯑꯣꯈꯦ ꯑꯣꯈꯦ ꯆꯥꯛ ꯆꯥꯕ ꯍꯥꯎꯕꯅꯤꯗ
ꯎꯝ
ꯍꯥꯎꯕ꯭ꯔꯣ ꯅꯣꯏꯒꯤꯗꯨꯕꯣ ꯆꯥꯛ
ꯍꯟꯗꯛꯇꯤꯀꯣ ꯑꯉꯥꯡ ꯑꯣꯏꯔꯤꯉꯩ ꯏꯇ ꯆꯥꯕꯅꯤ ꯃꯥꯒꯤ ꯇꯦꯁꯇꯨ ꯈꯪꯗ꯭ꯔꯦ ꯍꯥꯎꯋꯦ ꯍꯥꯎꯇꯦ ꯍꯥꯏꯕꯗꯣ
ꯀꯩꯅꯣ ꯅꯣꯏꯂꯣꯝꯗꯗꯤ ꯁꯥ ꯌꯥꯝꯃꯦ ꯍꯥꯏꯔꯒ ꯑꯃꯨꯛꯀ ꯀꯃꯥꯏꯅ
ꯍꯣꯏ ꯌꯥꯝꯃꯁꯨ ꯑꯩꯈꯣꯏꯗꯤ ꯎꯝ ꯑꯌꯥꯝꯕꯗ ꯈꯨꯟꯗ ꯂꯩꯇꯦꯅ
ꯎꯝ
ꯑꯗꯣ ꯃꯥꯒꯤ ꯍꯟ ꯇꯧꯕꯒꯤ ꯃꯥꯒꯤ ꯎꯝ ꯁꯤꯖꯟꯁꯨ ꯂꯩꯌꯦꯅ
ꯂꯩ